ꯍꯜꯂꯣ ꯍꯜꯂꯣ
ꯇꯥꯕ꯭ꯔꯣ
ꯎꯝ ꯏꯁꯄꯤꯀꯤꯡ ꯂ ꯇꯥꯔꯤꯕꯣ
ꯍꯣꯏ ꯑ ꯑꯩꯒꯤ ꯑꫭꯏꯅꯁꯨ
ꯎꯝ ꯍꯜꯂꯣ
ꯌꯥ ꯑꯩ ꯌꯥ ꯌꯥꯏꯌꯦ ꯎꯝ
ꯎꯝ ꯑꯩꯅ ꯅꯪ ꯇꯥꯗꯕ꯭ꯔꯥ ꯈꯟꯕ
ꯆꯥꯏꯌ‌ꯦ
ꯎꯝ ꯀꯦꯕꯒꯤ ꯇꯝꯕ ꯆꯠꯁꯤꯂꯨꯔꯣ
ꯆꯠꯇꯤ ꯆꯠꯅꯤꯡꯉꯦ ꯃꯄꯣꯠ ꯃꯆꯥꯛ ꯂꯩꯕꯗꯣ ꯑꯗꯨ
ꯎꯝ
ꯑꯗꯨꯒꯤ ꯋꯥꯅꯦ
ꯎꯝ ꯄꯩꯁꯥ ꯑꯃꯁꯨ ꯆꯪꯉꯤꯀꯣ
ꯆꯪꯉꯤ ꯏꯕꯦꯝ ꯑꯃ ꯑꯩꯒꯤ ꯂꯩꯖꯔꯝꯕ ꯄꯩꯁꯥꯁꯨ ꯁꯦꯠꯇꯅ ꯂꯧꯕꯤꯒ꯭ꯔꯦ ꯍꯥ
ꯎꯝ ꯀꯩ ꯍꯥꯏꯁꯤꯔꯥ ꯎꯝ ꯑꯣ ꯃꯤꯌꯦ ꯎꯝ ꯁꯣꯔꯗꯣ
ꯑꯥ
ꯑꯗꯨꯒꯤ ꯍꯧꯅꯤ ꯍꯥꯏꯌꯦ ꯑꯗꯨ ꯏꯁꯥ ꯀꯦꯕꯒꯤꯅ ꯅꯨꯃꯤꯠ ꯃꯉꯥꯅꯤ ꯑꯗꯨꯒ ꯑꯇꯩ ꯀꯦꯕꯒꯤꯅ ꯅꯨꯃꯤꯠ ꯀꯨꯟꯊ꯭ꯔꯥꯅꯤ
ꯄꯩꯁꯥ ꯀꯌꯥ ꯍꯥꯏꯅꯣ
ꯄꯩꯁꯥꯗꯤ ꯍꯪꯗꯦ ꯑꯩꯁꯨ
ꯑꯗꯨ ꯅꯠꯇꯕ ꯑꯩꯅ ꯑꯗꯨ ꯃꯥꯒꯤꯁꯨ ꯐꯖꯩꯌꯦ ꯄꯥꯝꯃꯦ ꯑꯗꯨꯒꯅꯦ ꯄꯤꯗꯣ
ꯎꯝ
ꯑꯗꫭꯏꯁꯨ ꯄꯥꯝꯃꯦ ꯃꯥꯒꯤꯗꫭ ꯌꯥꯝꯅ
ꯀꯅꯥꯑꯕꯥ
ꯄꯤꯗꯣ
ꯑꯣ ꯑꯗꯨꯅ ꯍꯦꯟꯅ ꯐꯖꯩꯌꯦ ꯑꯩꯗꯤ ꯑꯗꯣ ꯃꯥꯗꯣ ꯄꯩꯁꯥ ꯌꯥꯝ ꯇꯪꯉꯝꯗꯧ ꯃꯥꯜꯂꯦ
ꯎꯝ ꯃꯥꯗꯣ ꯇꯔꯥꯃꯉꯥ ꯀꯨꯟ ꯑꯗꯨꯃꯥꯏꯅ
ꯑꯗꯨ ꯀꯦꯕꯩ ꯃꯄꯣꯠꯁꯨ ꯄꯤꯗꯣꯏꯔꯕ ꯃꯣꯏꯗꯣ
ꯈꯪꯗꯤꯌꯦ ꯑꯩꯁꯨ
ꯎꯝ ꯁꯤꯒꯤꯗꯤ ꯃꯣꯏ ꯃꯁꯥꯅ ꯃꯄꫭꯠ ꯄꯨꯔꯛꯑꯣ ꯍꯥꯏꯌꯦ
ꯃꯄꯣꯠ ꯂꯩꯕꯗ ꯄꯩꯁꯥ ꯑꯃ ꯆꯪꯕꯅꯤ ꯃꯥꯟ
ꯑꯗꯣ ꯄꯩꯁꯥ ꯄꯤꯈꯩ ꯄꯤꯊꯣꯛꯑꯒ ꯃꯣꯏꯗ ꯂꯩꯍꯟꯕꯁꯨ ꯌꯥꯏ ꯑꯗꯨꯝ
ꯑꯗꯨꯕꯨꯗꯤ ꯃꯣꯏꯅ ꯑꯗꯨꯝ ꯍꯥꯏꯔꯒ ꯍꯥꯏꯗꯤ ꯑꯩꯈꯣꯏꯗ ꯆꯥꯟꯅꯒꯗꯕ ꯈꯣꯠꯇꯕꯗꯣ
ꯎꯝ
ꯍꯥꯏꯔꯒ ꯇꯧꯔꯁꯨ ꯌꯥꯔ
ꯑꯩꯈꯣꯏꯒꯤ ꯃꯈꯥꯗ ꯂꯩꯕ ꯏꯃꯥꯟꯕꯤꯒ ꯄꯨꯟꯕ ꯑꯅꯣꯏꯕꯤꯗꯣ
ꯍꯥꯥ
ꯑꯅꯣꯏꯕꯤ ꯄꯩꯁꯥ ꯄꯥꯏꯕꯤꯗꯣ
ꯎꯝ
ꯃꯈꯥꯗ ꯂꯩꯕ ꯑꯩꯒ ꯆꯥꯛ ꯆꯥꯃꯤꯟꯅꯕꯒ ꯃꯥꯏ ꯅꯨꯄꯥꯒ ꯍꯦꯛ ꯍꯦꯛ ꯄꯨꯨꯟꯕ ꯑꯅꯣꯏꯕꯤꯗꯣ
ꯎꯝ
ꯃꯣꯏ ꯑꯗꯨꯒꯤ ꯂꯝꯗꯅꯤ
ꯎꯝ ꯅꯪꯁꯨ ꯇꯧꯗꯣꯏꯔꯣ
ꯇꯧꯔꯣꯏꯍꯦ ꯑꯗꯨ ꯂꯝꯗꯅꯦꯕ ꯍꯧꯖꯤꯛꯇꯤ ꯑꯩꯅ ꯍꯥꯏꯈ꯭ꯔꯤꯗꯣ
ꯎꯝ
ꯑꯣꯏ ꯆꯠꯄ ꯌꯥꯑꯣꯏ ꯑꯗꯣ ꯑꯩꯈꯣꯏꯗꯨꯗꯩ ꯆꯠꯄꯗꯗꯤ ꯑꯁꯥꯡꯉꯅꯤꯗ
ꯎꯝ ꯑꯩꯅꯅꯦ ꯃꯉꯣꯟꯗ ꯅꯪ ꯃꯗꯣ ꯌꯕ꯭ꯔꯣ ꯍꯪꯒꯥꯝꯕ
ꯎꯝ
ꯑꯩꯅ ꯍꯣꯏ ꯇꯧꯔꯛꯑꯣ ꯍꯥꯏꯔꯗ꯭ꯔꯣ ꯑꯗꯨ ꯅꯪ ꯍꯧꯖꯤꯛ ꯇꯧꯔꯛꯑꯦꯅ
ꯎꯝ
ꯑꯗꯣ ꯑꯩꯅ ꯉꯥꯏꯈꯣ ꯍꯥꯏꯈꯤꯕ ꯅꯪꯒꯤ ꯅꯨꯄꯔꯣ ꯇꯧꯔꯛꯏꯕ
ꯃꯥꯅꯦꯌꯣ
ꯍꯥꯏꯒꯤꯗꯣꯏꯅꯤ ꯑꯩꯅ
ꯑꯗꯨꯗꯤ ꯅꯪꯒꯤ ꯅꯃꯥꯟꯅꯕꯤ ꯅꯪ ꯅꯃꯥꯟꯕꯤ ꯑꯅꯣꯏꯕꯤꯗꯣ ꯃꯥꯏ ꯃꯆꯦꯒ ꯋꯔꯤ ꯁꯅꯧꯑꯣꯌꯦ ꯑꯩꯉꯣꯟꯗ
ꯀꯩꯅꯣ ꯇꯧꯔꯝꯃꯦ ꯆꯦ ꯄꯥꯎ ꯄꯤꯔꯝꯃꯦ
ꯀꯩꯄꯤꯔꯝꯃꯦꯕ
ꯆꯦꯄꯥꯎ ꯄꯤꯔꯝꯃꯦ ꯋꯥꯔꯤ ꯁꯥꯟꯅꯁꯦꯅ ꯅꯨꯃꯤꯗꯥꯡ
ꯎꯝ ꯑꯩꯅ ꯇꯧꯔꯛꯀꯦꯒ ꯁꯪꯗꯦ ꯃꯥ ꯑꯗꯨ ꯁꯥꯟꯅꯔꯤꯒ ꯑꯗꯥ ꯁꯥꯟꯅꯔꯤꯒ
ꯑꯣ ꯃꯥ ꯍꯧꯖꯤꯛ ꯆꯤꯜꯂꯝꯃꯅꯤ ꯃꯥꯒꯤ ꯃꯇꯝ ꯂꯣꯏꯔꯃꯤꯅ
ꯎꯝ ꯏꯕꯦꯝꯃ ꯊꯕꯛꯀ ꯁꯨꯡꯁꯪ ꯁꯪꯈꯤꯗ꯭ꯔꯦ
ꯁꯪꯉꯔꯣꯏ ꯍꯥꯟꯅꯗꯤ ꯀꯧꯔꯝꯕꯅꯤꯅ ꯍꯧꯖꯤꯛꯅ ꯑꯁꯨꯝꯕ ꯃꯤꯅ ꯃꯤꯈꯜ ꯀꯥꯔꯀꯥꯟꯗ ꯀꯩ ꯑꯣꯏꯅꯤ ꯌꯦꯡꯉꯨ
ꯎꯝ ꯌꯥꯝ ꯄꯛꯇꯦ
ꯑꯗꯨꯅꯤ ꯑꯗꯨꯝ ꯇꯧꯋꯦ ꯍꯏꯕ ꯂꯣꯏꯗꯤ ꯂꯣꯏꯁꯤꯜꯂꯝꯃꯗꯣ ꯃꯃꯥꯒꯤꯗꯤ ꯌꯥꯝ ꯇꯧꯗ꯭ꯔꯁꯨ ꯌꯔꯝꯗꯧ ꯃꯥꯜꯂꯦ
ꯅꯪꯒꯤ ꯎꯝ ꯍꯥꯏꯔꯣ
ꯑꯩꯈꯣꯏ ꯂꯩꯀꯥꯏꯗ ꯂꯩꯕ ꯕꯣꯜ ꯁꯥꯟꯅꯕꯗꯣ
ꯎꯝ
ꯎꯝ ꯐꯤꯂꯝꯀꯨꯝꯕꯤ ꯅꯨꯄꯤ ꯑꯃ ꯀꯣꯏꯗ꯭ꯔꯣ
ꯎꯝ
ꯑꯗꯨ ꯊꯒꯠꯂꯛꯄꯗꯨ ꯎꯔꯕ
ꯎꯔꯦ ꯎꯔꯦ ꯃꯒꯤ ꯃꯄꯣꯛ ꯅꯨꯃꯤꯠꯀꯤꯗꯣ
ꯎꯝ
ꯎꯔ ꯑꯩ ꯉꯁꯥꯏ ꯑꯌꯨꯛ ꯎꯔꯝꯃꯦ ꯑꯌꯨꯛ ꯍꯣꯏ ꯑꯌꯨꯛ ꯎꯝ ꯌꯥꯝ ꯅꯨꯡꯁꯤꯅꯈ꯭ꯔꯦ ꯃꯣꯏ
ꯑꯦ ꯃꯃꯥꯡ ꯆꯍꯤꯁꯨ ꯇꯧꯃꯤꯟꯅꯕ ꯃꯥꯜꯂꯦ
ꯑꯣ ꯑꯗꯨꯗꯤ ꯀꯨꯏꯔꯕ ꯃꯥꯜꯂꯦꯀꯣ ꯍꯧꯖꯤꯛꯇꯗ ꯄꯣꯡꯉꯛꯄ
ꯑꯗꯨꯅꯤ ꯑꯁꯦ ꯃꯃꯥꯡ ꯆꯍꯤꯒꯤ ꯗꯁꯨ ꯊꯥꯀꯠꯂꯛꯑꯦꯕ
ꯎꯝ
ꯅꯩꯗ꯭ꯔꯣ
ꯎꯝ ꯂꯨꯍꯣꯡꯉꯤꯔꯣꯏꯗꯣꯏ ꯖꯥꯠꯂ
ꯍꯣꯡꯉꯅꯤ ꯍꯣꯡꯉꯅꯤ ꯃꯤ ꯈꯣꯡꯎꯞ ꯑꯇꯥꯡꯕꯒ ꯄꯤꯔꯤꯗꯨꯗꯤ
ꯍꯣꯏ ꯇꯥꯡꯗꯤ ꯇꯥꯡꯉꯝꯅꯤ ꯇꯥꯡꯉꯁꯨ ꯀꯩꯁꯨ ꯈꯜꯂꯝꯃꯣꯏꯗ ꯑꯃꯗꯨ ꯅꯁꯨ ꯑꯗꯨꯝ ꯇꯧꯔꯝꯗꯣꯏꯅꯦ
ꯍꯣꯏ
ꯃꯈꯨꯠ ꯑꯗꯨꯝ ꯈꯪꯗꯦ ꯀꯃꯥꯏ ꯍꯥꯏꯅꯤ ꯀꯩꯝ ꯈꯜꯂꯝꯃꯔꯣꯏ ꯑꯃꯁꯨ ꯄꯤ ꯑꯃꯁꯨ ꯄꯤ
ꯑꯗꯨꯒꯤ ꯕꯣꯜ ꯁꯥꯟꯅꯕꯒꯤ ꯅꯨꯄꯤꯒꯤ ꯕꯣꯜ ꯁꯥꯅꯕ ꯅꯨꯄꯗꯨꯒꯤ ꯃꯒꯤ ꯍꯥꯟꯅꯒꯤ ꯐꯤꯂꯝ ꯀꯨꯝꯕꯤꯌꯥ ꯍꯥꯟꯅ ꯀꯣꯏꯅꯔꯝꯕꯗꯣ ꯎꯝ ꯑꯗꯨꯁꯨ ꯑꯃꯨꯛ ꯍꯦꯟꯒꯠꯍꯧꯔꯦꯗꯅ
ꯍꯣꯏ ꯍꯤꯡꯒꯠꯂꯧꯔꯦ ꯑꯗꯨ ꯃꯣꯏ ꯄꯨꯟꯅ ꯑ ꯊꯕꯛꯀꯨꯝꯕ ꯇꯧꯃꯤꯟꯅ ꯀꯥꯟꯗ ꯍꯩꯅ ꯍꯩꯅꯔꯣꯏꯗ꯭ꯔꯣ ꯍꯥꯏꯗꯤ ꯀꯩꯅꯣꯝ ꯈꯟꯅꯔꯣꯏꯗ꯭ꯔꯣ
ꯑꯗꯨꯅꯦꯁꯦ ꯑꯗꯨ ꯃꯣꯏꯗꯤ ꯉꯝꯗ꯭ꯔꯣ ꯃꯣꯏ ꯃꯣꯏ ꯅꯨꯄꯥꯁꯨ ꯔꯥꯎꯟ ꯀꯣꯏꯔ ꯀꯣꯏꯅꯔꯦ ꯃꯊꯪ ꯃꯊꯪ ꯃꯣꯏ ꯐꯤꯂꯝ ꯀꯨꯝꯕ ꯃꯁꯦꯟ
ꯑꯝ
ꯈꯣꯡꯎꯞꯇꯨꯗ ꯂꯤꯁꯤꯡ ꯀꯨꯟꯃꯨꯛꯇꯤ ꯌꯧꯝꯗꯧ ꯃꯥꯜꯂꯦ ꯀꯨꯟ ꯈꯔ ꯍꯦꯜꯂꯝꯅꯤ
ꯑ ꯍꯂ ꯑꯃꯅꯤꯅꯦ ꯑꯗꯨ ꯃꯔꯒꯗꯨꯗꯤ ꯑꯇꯥꯡꯕ ꯇꯣꯡꯉꯝꯗꯣꯏꯅꯦ ꯍꯥꯏꯗꯤ ꯁꯥꯟꯅꯕ ꯈꯣꯠꯄ ꯁꯥꯟꯅꯕꯩꯗꯨ ꯅꯠꯇ꯭ꯔꯣ ꯑꯉꯧꯕꯗꯣ ꯉꯁꯥꯏꯒꯤꯗꯣ
ꯃꯥꯜꯂꯦ ꯁꯥꯟꯅꯕꯩ ꯃꯥꯜꯂ
ꯎꯝ ꯑꯗꯨꯗꯤ ꯇꯥꯡꯉꯝꯅꯤꯌꯦ ꯈꯔ
ꯎꯝ ꯑꯣꯗꯅꯦ ꯑꯏꯩꯅ ꯃꯤ ꯀꯩ ꯀꯩꯗꯧ ꯇꯥꯡꯉꯣꯏꯗꯣꯔꯤꯅꯣ ꯈꯨꯗꯣꯞ ꯃꯤ ꯑꯇꯥꯡꯕ ꯂꯝ ꯄꯤꯛ ꯂꯪꯕꯤ ꯄꯈ꯭ꯔꯦ ꯀꯩꯅꯣ ꯃꯥꯒꯤ ꯒꯥꯔꯤꯒꯗꯣ ꯆꯥꯝꯕꯤꯔꯤꯗꯨꯗꯤ ꯅꯨꯄꯥꯅ ꯃꯥꯒꯤ ꯀ ꯑꯃꯨꯕꯗꯣ
ꯑꯃꯨꯕꯗꯣ ꯑꯃꯨꯕ ꯊꯧ ꯍꯩꯔꯛꯄ ꯃꯇꯝꯗꯅ ꯑꯃꯒ ꯑꯃꯨꯛ ꯀꯩꯅꯣ ꯇꯧꯔꯝꯕꯗꯣ
ꯎꯝ ꯉꯝꯗ꯭ꯔꯣ
ꯎꯝ ꯍꯧꯖꯤꯛꯅ ꯑꯩ ꯆꯥꯃꯟꯈꯔꯦ ꯀꯅꯥꯅꯣꯝꯅ ꯑꯃꯛ ꯑꯇꯣꯞꯄ ꯑꯃꯅ
ꯎꯝ ꯑꯩꯗꯤ ꯉꯁꯥꯏ ꯍꯧꯒꯠꯂꯛꯄꯗꯒꯤ ꯃꯣꯏꯁꯦ ꯌꯦꯡꯉꯤꯅꯦ
ꯑꯩ ꯉꯁꯥꯏ ꯑꯌꯨꯛ ꯑꯩꯁꯨ ꯉꯟꯅ ꯎꯔꯝꯃꯦ ꯑꯗꯩ ꯆꯪꯗꯔꯤꯌꯦ ꯉꯁꯤꯒꯤ ꯉꯁꯥꯏ ꯆꯪꯉꯝꯕꯗ
ꯑꯗꯨꯅꯦ ꯃꯣꯏꯁꯨ ꯀꯩ ꯄꯣꯠ ꯄꯣꯠ ꯆꯩ ꯀꯩꯀꯥ ꯂꯩꯕꯒ ꯆꯠꯃꯤꯟꯅꯕ ꯃꯥꯜꯂꯦ
ꯎꯝ ꯀꯩꯁꯨ ꯈꯟꯅꯔꯝꯃꯔꯣꯏꯌꯦ ꯍꯧꯖꯤꯛꯇꯤ
ꯍꯥꯏꯗꯤ ꯏꯃꯨꯡ ꯃꯅꯨꯡꯗꯨ ꯈꯪꯅꯔꯕꯅꯤꯅ
ꯎꯝ
ꯃꯤ ꯅꯨꯄꯥꯥꯏꯗꯃꯛꯇ ꯀꯩ ꯀꯩꯅꯣ ꯂꯣꯏꯅ ꯄꯤꯔꯤꯒ ꯍꯥꯏꯍꯧꯕꯅꯤ
ꯑꯣ
ꯃꯃꯤꯡ ꯄꯛꯇ ꯄꯛꯇꯕꯒ ꯀꯧꯅꯔꯒ ꯃꯥꯒꯤ ꯑ ꯃꯉꯥꯜ ꯊꯥꯟꯕꯤꯁꯨ ꯌꯥꯎꯅꯤ ꯌꯥꯝ ꯇꯥꯡꯉꯝꯅꯤꯌꯦ ꯁꯤꯗ ꯀꯩꯅꯣ ꯇꯧꯕꯗꯁꯨ ꯁꯤ ꯑꯃꯗ
ꯎꯝ ꯇꯥꯡꯉꯦ ꯍꯣꯏꯗꯤ ꯀꯩꯁꯨ ꯈꯜꯂꯝꯃꯦ
ꯎꯝ
ꯎꯝ ꯎ ꯈꯪꯗꯦꯗꯣ ꯃꯣꯏ ꯄꯨꯟꯁꯤꯁꯦ ꯂꯥꯏꯞ ꯏꯁꯇꯥꯏꯜꯁꯦ ꯇꯥꯏꯌꯦ
ꯑꯣ ꯑꯩ ꯆꯞꯄꯨꯔꯦ
ꯎꯝ ꯈꯪꯗꯦ ꯍꯧꯖꯤꯛ ꯂꯥꯏꯔꯕꯒꯤ ꯋꯥꯔꯤ ꯉꯥꯛꯇ ꯉꯥꯏꯔꯦ ꯍꯧꯖꯤꯛ
ꯍꯥꯥ
ꯂꯥꯏꯔꯕꯒꯤ ꯋꯥꯔꯤ ꯉꯥꯛꯇ ꯉꯥꯏꯔꯦꯕ
ꯑꯁꯃꯁꯨ ꯑꯣ ꯉꯝꯗꯤ ꯉꯝꯃꯤꯀꯣ ꯅꯨꯄꯥꯗꯨꯁꯨ ꯅꯨꯄꯥꯗꯨꯒ ꯀꯣꯏꯅꯔꯝꯃꯦꯕ ꯅꯨꯄꯤꯗꯨꯅ ꯑꯃꯨꯛ ꯍꯦꯟꯅ ꯉꯝꯈ꯭ꯔꯦ
ꯑꯗꯨ ꯅꯨꯄꯤꯗꯣ ꯍꯜꯂꯛꯄꯤꯅꯦ ꯍꯥꯏꯌꯦ
ꯑꯁ ꯨ ꯌꯥꯝ ꯆꯥꯗꯦꯉ
ꯑꯗꯨꯅꯦ ꯍꯥꯏꯗꯤ ꯃꯥꯅ ꯐꯥꯎꯔꯤꯗꯣ ꯃꯥꯏ ꯅꯨꯄꯤꯗꯣ ꯆꯝꯃꯟꯕ ꯄꯪꯃꯟꯕꯒꯤꯅꯦꯕ ꯑꯕ ꯑꯗꯨꯒ ꯃꯥꯅ ꯄꯪꯒꯤ ꯃꯇꯤꯦꯛ ꯑꯇꯣꯞꯄ ꯑꯃꯨꯛ ꯀꯣꯏꯂꯦꯕ ꯋꯥꯅ
ꯑꯣ ꯏꯆꯝ ꯆꯝꯖꯗ꯭ꯔꯣ ꯃꯥꯒꯤ ꯍꯥꯟꯅꯒꯤꯗꯨꯗꯤ
ꯎꯝ ꯁ ꯅꯨꯡꯉꯥꯏꯇꯦ ꯑꯗꯨ ꯅꯨꯄꯤꯗꯨ ꯃꯌꯥꯝ ꯅꯝꯃꯒ ꯊꯥꯒꯠꯍꯧꯋꯦ
ꯎꯝ ꯑꯗꯨ ꯅꯠꯇꯕ ꯑꯇꯣꯞꯄꯁꯨ ꯃꯌꯥꯝ ꯂꯩꯔꯝꯅꯤꯌꯦ ꯊꯥꯗꯣꯛꯇꯕ ꯌ ꯑꯣꯏꯔꯝꯕꯁꯨ ꯌꯥꯏ ꯌꯥꯝ ꯅꯛꯁꯤꯟꯅꯗ꯭ꯔꯣ ꯃꯕꯥꯅꯤꯗꯣ
ꯑꯗꯨꯗꯣ ꯃꯤꯅꯁꯨ ꯁꯨꯃꯥꯏꯅ ꯍꯥꯏꯌꯦ ꯃꯣꯏꯗꯣ ꯎꯝ ꯀꯩ ꯑꯆꯥꯄꯣꯠ ꯆꯥꯕ ꯀꯥꯟꯗ ꯑꯗꯨ ꯍꯧꯖꯤꯛꯀꯤ ꯑꯅꯧꯕ ꯅꯨꯄꯤ ꯉꯁꯤ ꯈꯪꯉꯤ ꯅꯨꯄꯤꯁꯦ ꯑꯁꯤꯁꯤꯒ ꯅꯍꯥꯨ ꯑꯆꯥꯄꯣꯠ ꯆꯥ ꯃꯤꯟꯅ ꯂꯩꯍꯧꯋꯦ ꯑꯗꯨꯗ ꯃꯣꯏꯅ ꯈꯜꯂꯤꯁꯤꯅ ꯃꯤ ꯑꯇꯩꯅ ꯎꯕꯒ ꯈꯜꯂꯤꯗꯣ ꯃꯅꯥꯎꯄꯤꯒ ꯑꯣꯏꯔꯝꯗꯧ ꯃꯥꯜꯂꯦ ꯍꯥꯏꯕ
ꯍꯣꯏ ꯍꯣꯏ ꯃꯣꯏ ꯃꯑꯣꯡꯗꯨꯗꯗꯤ ꯀꯅꯥꯝꯇ ꯊꯥꯖꯔꯣꯏ
ꯑꯗꯨꯗꯨꯒꯗꯤ ꯂꯣꯟ ꯀꯣꯏꯅ ꯑꯣꯏ ꯂꯩꯔꯃꯤ ꯎꯔꯤꯉꯩꯗꯨ ꯐꯨꯔꯝꯗꯧꯅꯦ ꯃꯌꯥꯝ ꯆꯪꯉ
ꯎꯝ ꯍꯒꯣ ꯑꯗꯨꯝ
ꯅꯣꯛꯅꯤꯡ ꯅꯅꯨꯡꯅꯤꯡ ꯃꯌꯥꯝ ꯍꯩꯍꯋꯏꯕꯌꯥꯝ ꯑꯃ ꯂꯥꯏꯔꯕ ꯑꯩꯈꯣꯏꯁꯦ ꯑꯃꯨꯛ ꯈꯠꯆꯔꯔꯣꯏꯅ ꯍꯥꯏꯂ ꯍꯧꯕ
ꯇꯥꯕꯔꯣ ꯏꯃꯥꯟꯅꯕꯤ
ꯇꯌꯦ
ꯍ ꯌꯥ ꯍꯣꯏ ꯃꯥ ꯋꯥ ꯉꯥꯡꯒꯦ ꯇꯧꯔꯛꯇ ꯑꯗꯨꯝ ꯄꯥꯛꯊꯣꯛꯏꯅꯦ
ꯎꯝ ꯍꯧꯖꯤꯛꯀꯤ ꯐꯤꯂꯝ ꯀꯨꯝꯕꯤꯗꯨꯒ ꯀꯣꯏꯅꯔꯝꯕ ꯅꯨꯄꯥꯗꯨꯁꯨ ꯑꯃꯨꯛ ꯑꯇꯣꯞꯄ ꯅꯨꯄꯥ ꯑꯃꯨꯛ ꯀꯣꯏꯈ꯭ꯔꯦꯗꯅ
ꯍꯣꯏ ꯍꯣꯏ ꯃꯣꯏꯁꯦ ꯃꯄꯥꯟ ꯂꯝꯒꯤ ꯐꯤꯂꯝꯒꯨꯝ ꯃꯤ ꯃꯈꯩ ꯐꯤꯂꯝ
ꯐꯤꯂꯝꯒꯨꯝꯕ ꯃꯁꯦꯟꯗ ꯅꯨꯄꯥ ꯅꯨꯄꯤ ꯌꯦꯅꯜꯂꯦ
ꯑꯅꯩꯕꯤ ꯉꯥꯛꯇꯅꯦ ꯍꯧꯖꯤꯛꯀꯥꯟꯁꯦ
ꯎꯝ
ꯁꯤꯇꯅꯦ ꯑꯩꯈꯣꯏꯅ ꯆꯥꯎꯈꯠꯄ ꯉꯝꯗ꯭ꯔꯤꯁꯦ ꯃꯇꯝꯒꯤ ꯆꯠꯅꯕꯤ ꯌꯥꯎꯗꯕꯒꯤ
ꯏꯕꯦꯝꯃ ꯂꯥꯏꯔꯕ ꯅꯨꯄꯥꯗꯨꯗꯤ ꯁꯣꯔꯥꯠ ꯀ ꯁꯣꯟꯍꯧꯔꯦ ꯃꯌꯥꯝ ꯆꯪꯗꯅ
ꯂꯥꯏꯔꯕ ꯅꯨꯄꯥꯗꯨꯒꯤ ꯅꯨꯄꯤꯗꯨ ꯃꯌꯨꯝ ꯍꯟꯈ꯭ꯔꯖꯥꯠꯂꯣ
ꯈꯪꯗ꯭ꯌꯦ ꯃꯆꯥꯗꯨ ꯄꯣꯛꯊꯣꯛꯂꯣꯏꯔꯒ
ꯑꯗꯨꯅ ꯌꯥꯝ ꯅꯨꯡꯉꯥꯏꯇꯕꯩ ꯋꯥꯅꯤ
ꯃꯁꯛꯇꯨꯒ ꯆꯤꯡꯗꯤ ꯆꯤꯡꯅꯕꯅꯦ ꯃꯥꯅ ꯇꯧꯔꯤ ꯂꯨꯅ ꯈꯨꯠꯇꯧꯗꯣ
ꯎꯝ
ꯈꯤꯠ ꯍꯦꯟꯃꯟꯕ
ꯌꯥꯝ ꯅꯨꯡꯉꯥꯏꯇꯦ
ꯑꯗꯨꯒ ꯃꯤꯅꯨꯡꯁꯤ ꯃꯌꯥꯝ ꯇꯥꯍꯜꯂꯒ ꯃꯌꯥꯝꯅ ꯃꯌꯥꯝꯅ ꯖꯨꯟꯖꯨꯟꯒꯤ ꯗ꯭ꯔꯦꯁꯤꯡ ꯎꯄꯨꯗꯣ ꯍꯟꯗꯣꯛꯑꯣ ꯏꯀꯥꯏꯗꯔꯣ ꯍꯥꯏ ꯂꯩꯍꯧꯕꯅꯦ
ꯍꯣꯏ ꯁꯨꯝ ꯋꯥꯔꯤ ꯁꯥꯟꯅꯕꯗ ꯀꯥꯎꯕ ꯃꯥꯜꯂꯤꯀꯣ ꯏꯃꯥꯟꯅꯕꯤꯁꯨ
ꯎꯝ ꯁꯧꯕꯤꯕ ꯑꯗ
ꯎꯝ
ꯎ ꯑꯗꯣ
ꯈꯣꯡꯊꯥꯡ ꯑꯃꯗ ꯁꯣꯏꯕꯅꯤꯀꯣ
ꯍꯨꯡ ꯐ ꯃ ꯁꯣꯜꯁꯨ ꯌꯥꯔꯦ
ꯌꯧꯗꯗꯤ ꯏ ꯌꯣꯜꯂꯒꯦ ꯈꯟꯕ꯭ꯔꯥ
ꯎꯝ ꯎꯝ ꯌꯧꯗꯗꯤ ꯌꯍ ꯂꯒꯦ ꯈꯦ
ꯑꯣꯏꯗꯍꯦ ꯑꯩꯒꯤꯁꯨ ꯃꯨꯠꯈ꯭ꯔꯦ
ꯍꯥꯥ
ꯇꯥꯏ ꯇꯥꯕ꯭ꯔꯥ
ꯇꯥꯏ ꯇꯥꯏ
ꯎꯆꯦꯛ ꯎꯌꯥ ꯌꯥꯝ ꯈꯣꯡꯉꯦ ꯅꯥꯀꯟ ꯑꯣꯏꯌꯦ ꯑꯁꯤꯗꯣ
ꯎꯝ ꯒꯥꯔꯤ ꯃꯈꯣꯟꯜꯗꯤ ꯇꯥꯗꯦ ꯎꯆꯦꯛ ꯎꯌꯥꯁꯨ ꯇꯥꯗꯦ
ꯒꯥꯔꯤꯕꯨꯗꯤ ꯆꯦꯟꯕꯒꯤ ꯃꯈꯣꯜ ꯊꯣꯛꯇꯦ ꯍꯧꯖꯤꯛ ꯆꯦꯟꯗꯕ ꯃꯥꯜꯂꯦ
ꯉꯔꯥꯡ ꯑꯩꯒ ꯆꯥꯛ ꯆꯥꯃꯤꯟꯅꯕꯤ ꯅꯨꯄꯤꯗꯨꯅ ꯉꯁꯤ ꯕꯟꯠ ꯂꯩꯌꯦꯌꯦ ꯃꯥ ꯍꯥꯏꯅꯦ
ꯀꯩꯒꯤ ꯄꯟ
ꯈꯪꯗꯦ ꯉꯁꯤꯒ ꯍꯌꯦꯡꯒꯁꯦ ꯕꯟ ꯂꯩꯕꯅꯦ
ꯌꯥꯔꯦ ꯀꯩꯅꯣ ꯇꯧ ꯎꯝ ꯎꯝ ꯑꯇꯣꯞꯄ ꯍꯥꯏꯌꯣ ꯈꯣꯠꯂꯣ ꯇꯧꯑꯣ ꯁꯥ
ꯎꯝ ꯑꯗꯣ
ꯑꯩꯒꯤ ꯀꯥꯁꯤꯗ ꯊꯦꯠꯂꯤꯕ ꯑꯁ ꯑꯩꯒꯤꯅꯦ ꯂꯥꯏꯔꯤꯛ ꯊꯝꯃꯝꯒꯤ ꯊꯝꯃꯤꯕ ꯄꯣꯠꯁꯦ ꯄꯣꯠ ꯌꯨꯡꯁꯦ ꯆꯥꯏꯕꯗ ꯃꯤꯔꯥꯡ ꯊꯨꯕ ꯂꯣꯏꯔꯦ ꯂ ꯃꯤꯁꯨ
ꯗꯦꯄꯥ ꯃꯟꯗꯕ
ꯎꯝ ꯃꯤꯔꯥꯡ ꯂꯣꯏ ꯀꯥ ꯂꯩꯔꯝꯃꯦ ꯏꯅꯥꯎꯄꯤꯅꯁꯨ ꯀꯩꯝ ꯇꯧꯗ꯭ꯔꯦ
ꯃꯅꯥꯎꯄꯤꯗꯨꯣ ꯌꯨꯝꯗꯒ ꯂꯩꯇꯕ ꯃꯥꯜꯂꯦ ꯃꯥꯕꯅꯤ ꯀꯩ ꯑ ꯑꯗꯨꯏ ꯃꯅꯥꯎꯕꯤꯗꯨꯒ ꯑꯗꯨꯝ ꯆꯠꯄ ꯃꯥꯜꯂꯦ
ꯑꯥ ꯆꯠꯄꯅꯦ ꯑꯗꯣ ꯍꯧꯖꯤꯛꯀꯥꯟꯁꯦ ꯑꯃꯨꯛ ꯑꯩ ꯂꯩꯕꯒꯤ ꯃꯥ ꯄꯥꯛꯅ ꯆꯠꯇꯦ